ꯏꯟꯁꯇꯥꯗ ꯔꯤꯜꯁ ꯚꯥꯏꯔꯦꯜ ꯑꯣꯏ ꯍꯧꯕꯗꯣ ꯊꯦꯡꯅꯔꯕ
ꯎ
ꯍꯥꯝ
ꯀꯩꯅꯣꯒꯤꯗꯨꯔ ꯔꯁꯤꯌꯥꯒꯤꯗ
ꯍꯣꯏ ꯍꯣꯏꯣꯏ
ꯑꯗꯨ ꯑꯣꯏꯗ ꯉꯥꯏ
ꯇꯔ ꯇꯨꯃ ꯃ ꯂꯧ ꯀꯗ ꯈꯄꯦ ꯈꯪꯉꯅ
ꯎꯝ ꯑꯗꯨ ꯍꯥꯏꯔꯒ ꯅꯨꯄꯥ ꯑꯃ ꯑ ꯄꯨꯂ ꯁꯨꯝ ꯐꯥꯕꯣ ꯈꯝꯕ꯭ꯔ
ꯍꯥꯏꯦ
ꯔꯤꯜꯁ ꯆꯥꯃ ꯁꯤꯌꯥꯔ ꯇꯧꯧꯕꯅꯤ
ꯑꯣ ꯊꯦꯡꯅꯔꯦ ꯊꯦꯡꯅꯔꯦ ꯑꯗꯨ ꯊꯦꯡꯅꯔꯦ ꯑꯈꯣꯏꯁꯨ ꯊꯔꯁꯨꯦꯖ
ꯃꯤ ꯂꯥꯎꯒꯤꯅꯤꯕꯤ ꯍꯃ
ꯎ
ꯑꯩꯈꯣꯏꯁꯨ ꯐꯥꯂꯛꯑꯗꯤꯦ ꯑꯩꯗꯤ ꯏꯐꯥꯗ ꯐꯥꯔꯦ ꯅꯤꯊꯣꯏꯁꯨ ꯏꯝꯐꯥꯗ ꯐꯥꯔꯦ
ꯄꯜꯂꯒ ꯊꯥꯔꯤ ꯃꯌꯥꯝꯁꯤꯗꯤ ꯃꯤꯆꯪꯗ ꯆꯪꯉꯦ
ꯖꯦꯜꯗ ꯑꯗꯨꯝ ꯄꯨꯂꯞ ꯊꯥꯃꯤꯟꯅꯔꯦ ꯑꯩꯈꯣꯏꯅꯣ
ꯍꯋꯥꯏꯆꯥꯥꯖꯥ ꯑꯗꯨꯅ ꯃꯥꯁꯇꯔ ꯂꯣꯏꯁꯜꯂꯦ ꯑꯗꯨꯝ
ꯏꯁ ꯐꯥꯏꯟꯒ ꯊꯤꯔꯕ ꯔꯤꯜ ꯆꯥꯝꯃꯃꯨꯛ ꯊꯥꯕꯒꯤ
ꯍꯣꯏꯅꯦ ꯆꯥꯎꯈꯠꯂꯛꯄꯒꯤ ꯃꯇꯨꯡ ꯃꯇꯨꯡꯏꯟꯅ ꯁꯣꯁꯤꯌꯦꯜ ꯃꯦꯗꯤꯌꯥꯁꯦ ꯇꯧꯕꯗꯒꯤ ꯃꯤꯒꯤ ꯂꯝꯗ ꯀꯔꯤ ꯇꯧꯔꯤ ꯀꯔꯥꯏ ꯗꯧꯔꯤ ꯍꯥꯏꯕꯗꯨꯕꯨꯗꯤ ꯐꯖꯅ ꯈꯪꯉꯦꯕꯣ ꯃꯤꯒꯤ ꯂꯝꯗ ꯇꯧꯕ ꯐꯠꯇꯕꯗꯨ ꯂꯣꯏ ꯇꯝꯃꯦ ꯁ꯭ꯋꯥꯏꯗ
ꯑ ꯐ ꯆꯂꯣ
ꯑꯐꯕꯖꯝꯗ ꯂꯧꯔ
ꯃꯤꯇ
ꯃꯤꯂ ꯕꯤꯂꯤꯅꯤꯌꯔ ꯑꯣꯏꯔꯤꯕꯁꯤꯡꯁꯤꯅ ꯄꯩꯁꯥ ꯄꯥꯏꯅꯅꯕꯝꯗ ꯀꯩ ꯀꯩ ꯇꯧꯏ ꯈꯣꯠꯂꯤ ꯑꯗꯨꯗꯤ ꯑꯝꯇ ꯃꯇꯧ ꯇꯝꯃꯤ
ꯑꯩꯈꯣꯏꯁꯨ ꯕꯤꯖꯤꯅꯦꯁ ꯑꯃ ꯍꯧꯗꯣꯛꯑꯁꯕ꯭ꯔꯣ
ꯅꯨꯕꯤ ꯑꯃ ꯌꯥꯔꯦ ꯍꯟꯗꯛ ꯐꯣꯔꯇꯤꯟ ꯐꯦꯕꯋꯥꯔꯤꯗꯅꯦ ꯑꯣ ꯔꯣꯁ ꯀꯔꯕꯥꯔ ꯇꯧꯕꯗꯅꯦ ꯗꯗꯤꯌꯨ ꯆꯠꯇꯅꯅꯦ ꯇ꯭ꯔꯣꯃ ꯇꯥꯏ ꯆ ꯑꯣꯏꯔꯤ ꯃꯣꯏ
ꯀꯩꯅꯣ ꯅꯣꯏ ꯀꯩꯅꯣ ꯇꯧꯈꯤꯗꯣꯏꯅꯦ ꯀꯩꯅꯣ ꯃꯃꯥꯡꯗ ꯀꯩꯅꯣ ꯔꯣꯁꯀꯤꯔꯥ ꯑꯗꯩꯗꯒꯤ ꯇꯔꯕꯨꯁꯤꯔ ꯀꯩꯅꯣ ꯇꯧꯈꯤꯗꯦ
ꯔꯣꯁꯀꯤ ꯔꯣꯁ ꯦꯂꯦꯟꯇꯥꯏꯟꯗ ꯌꯣꯜꯂꯨꯕꯗꯩ ꯕꯦꯝꯃ ꯗꯤꯌꯁꯠꯇ ꯅꯠꯇ꯭ꯔꯣ ꯑꯃ ꯇꯥꯏꯁꯨ ꯑꯣꯏꯔꯅꯤ
ꯀꯌꯥꯃꯨꯛꯀꯤ ꯄꯨꯊꯣꯛꯄ
ꯇꯔꯨꯛ ꯑꯃꯨ ꯄꯨꯊꯣꯛꯄ ꯑꯍꯨꯝ ꯑꯍꯨꯝ
ꯑꯁ ꯀꯅꯥ ꯀꯅꯥ ꯅꯣꯏ ꯃꯤ ꯀꯌꯥ
ꯅꯤꯊꯣꯏꯕꯅꯤ ꯄꯦꯄꯔ ꯔꯦꯄꯤꯡ ꯄꯦꯄꯔ ꯀꯩꯀꯥꯗꯤ ꯐꯖ ꯂꯩ ꯕ ꯀꯣꯏꯕꯥꯅꯤꯉ
ꯎꯝ
ꯑꯗꯨꯒꯨꯝꯕ ꯑꯗꯨꯒꯨꯝꯕ ꯂꯩꯕ ꯑꯗꯨꯗꯨꯒ ꯂꯩꯗ ꯈꯔꯒ ꯃꯥꯡꯕ ꯑꯦ ꯇꯔꯨꯛꯇꯨꯗꯤꯕ ꯑꯅꯤꯥꯝꯉꯥꯃꯨꯛꯇꯅ ꯍꯟꯖꯤꯟꯜꯂꯤꯗ ꯑ ꯄꯤ ꯄꯦꯄꯔ ꯀꯔꯤ ꯀ꯭ꯔ ꯂꯩ
ꯀꯩꯅꯣ ꯇꯧꯅꯔꯣꯏꯅꯦ ꯍꯧꯖꯤꯛꯇꯤ ꯍꯥꯏ ꯋꯥꯅꯤ ꯑꯗꯨꯃꯥꯏꯅ ꯑꯩꯈꯣꯏ ꯁꯤꯗꯁꯨ ꯃꯌꯥꯝ ꯆꯠꯅꯔꯝꯃꯤꯅꯅꯦ ꯉꯍꯥꯟꯋꯥꯏꯗꯤ ꯍꯥꯏ ꯋꯥꯅꯦ ꯌꯣꯜꯂꯒꯁꯨ ꯈꯔ ꯃꯐꯝ ꯈꯔ ꯈꯛꯇ ꯅꯠꯇꯦ ꯌꯣꯜꯂꯝꯃꯤꯗ ꯑꯗꯣ ꯍꯧꯖꯤꯛꯇꯤ ꯅꯅ ꯑꯗꯨꯃꯅ ꯂꯣꯏꯅ ꯂꯩ ꯈꯪꯅꯔꯝꯃꯤꯅꯅꯦ ꯍꯧꯖꯤꯛꯇꯤ ꯃꯐꯝ ꯃꯐꯝ ꯈꯨꯗꯤꯡ ꯂꯣꯏ ꯇꯧꯅꯔꯕꯅꯤꯅ ꯍꯥꯏꯗꯤ ꯍꯥꯏ ꯋꯥꯅꯦ ꯂꯩꯕꯁꯦ ꯍꯥꯟꯗꯤ ꯃꯐꯝ ꯑꯀꯛꯅꯕꯤ ꯂꯩꯔꯝꯕꯗꯣ ꯁꯤꯠꯄ ꯋꯥꯅ ꯍꯧꯖꯤꯛꯇꯤ ꯎ ꯂꯣꯏ ꯇꯧꯅꯔꯛꯑꯃꯤꯅ ꯁꯤꯐꯝꯗꯣ ꯈꯪꯗꯦꯕ ꯍꯥꯏꯗꯤ ꯗꯨꯀꯥꯟꯃꯛꯇ ꯑꯣꯏ ꯐꯝꯕ ꯑꯣꯏꯔꯁꯨ ꯃꯌꯥꯝ ꯐꯝꯖꯤꯜꯂꯝꯕꯃꯦ ꯂꯩꯐꯝ ꯈꯪꯗꯦꯕ ꯅ ꯑꯗꯨꯒꯨꯝꯕꯅꯦꯌꯥꯝ ꯇꯧꯔꯤꯁꯦ ꯑꯗꯨꯅ ꯑꯗꯨꯃꯥꯏꯅ ꯂꯥꯛꯑꯁꯨꯀꯣ ꯍꯥꯔ ꯂꯩꯗꯅ ꯈꯔ ꯇꯣꯉꯥꯟꯕ ꯀꯣꯛ ꯑꯃ ꯄꯨꯊꯣꯛꯑꯒ ꯇꯧꯗꯗꯤ ꯐꯚꯦꯝ ꯑꯗꯨꯒꯨꯝꯕꯗꯗꯤ
ꯀꯔ ꯃ ꯇꯖ ꯑꯣꯏ ꯀ ꯀ ꯇꯕ ꯅꯦꯁꯥꯏ ꯌꯥ ꯇ
ꯍꯟꯗ ꯁꯤꯗꯗꯤ ꯕꯤꯖꯤꯅꯦꯁ ꯃꯅꯤꯄꯨꯔꯗ ꯕꯤꯖꯤꯅꯦꯁ ꯇꯧꯕ ꯍꯥꯏꯁꯦ ꯈꯔ ꯋꯥꯅ ꯊꯗ
ꯀꯣꯂꯣꯏꯇꯔꯤ ꯌꯥꯗꯦꯕ ꯃ
ꯎ ꯈꯔ ꯃꯌꯥꯝꯗꯩ ꯈꯔ ꯎ ꯈꯔ ꯃꯥꯟꯅꯗꯕꯤ ꯆꯠꯄꯁꯤꯅꯅꯦ ꯕꯤꯖꯤꯅꯦꯁ ꯍꯥꯏꯗꯤ ꯃꯅꯤꯄꯨꯔꯗꯗꯤ ꯁꯤꯒꯨꯝꯕꯅ ꯈꯔ ꯇꯣꯡꯉꯦꯕ ꯅꯠꯇꯕꯤꯗ ꯃꯥꯁꯨ ꯇꯧꯈ꯭ꯔꯦ ꯁꯤꯒ ꯃꯥꯟꯅꯅ ꯇꯧ ꯖꯤ ꯍꯥꯏꯔꯗꯤ ꯑꯗꯨꯝ ꯀꯣꯜꯂꯦꯗꯝ
ꯑꯗꯨꯝ ꯇꯧ ꯂꯣꯏꯔꯦ ꯈꯤꯇꯪ ꯀꯣꯛ ꯀꯇꯪ ꯀꯣꯛꯁꯦ ꯈꯔ ꯀ꯭ꯔꯤꯌꯦꯇꯤꯞ ꯑꯣꯏꯕ ꯄꯨꯊꯣꯛꯇꯕ ꯌꯥꯗ꯭ꯔꯦ
ꯑꯗꯨ ꯑꯗꯨꯗꯤ ꯄꯩꯁꯥ ꯇꯟꯐꯝ ꯃꯥꯏꯔꯁꯨ ꯑꯃꯅ ꯑꯃ ꯑꯣꯏꯅ ꯑꯣꯏꯅ ꯇꯧꯅꯕꯅꯤꯅ ꯑꯗꯨꯝ ꯍꯥꯃꯨ ꯍꯥꯝꯃꯨ ꯂꯩꯌꯦꯕ ꯄꯩꯁꯥꯁꯦ ꯆꯥꯂꯣꯖꯣ
ꯏꯦꯝꯃ ꯂꯥꯟ ꯇꯧꯈꯤꯕꯗꯒꯤꯗꯤꯅꯦ ꯍꯥꯏꯗꯤ ꯆꯨꯔꯆꯥꯟꯄꯨꯔ ꯆꯠꯂꯝꯕ ꯒꯥꯔꯤ ꯗ꯭ꯔꯥꯏꯚꯔ ꯖꯤꯔꯤ ꯆꯠꯂꯝꯕ ꯑꯗꯩꯗꯤ ꯃꯣꯔꯦ ꯆꯠꯂꯝꯕ ꯗꯤꯃꯥꯄꯨꯔ ꯆꯠꯂꯝꯕ ꯃꯌꯥꯝꯁꯦ ꯂꯣꯏꯅ ꯎꯈꯨꯜ ꯆꯦꯠꯂꯝꯕ ꯃꯌꯥꯝꯁꯦ ꯈꯪꯗꯦ ꯈꯪꯗꯦ ꯂꯦꯛꯞꯈ꯭ꯔꯕꯅꯤꯅꯅꯦ ꯏꯝꯐꯥꯜ ꯃꯌꯥꯏꯁꯦ ꯂꯣꯏ ꯊꯣꯝꯖꯤꯟꯅꯔꯒꯗꯤ ꯏꯝꯐꯥꯜꯗꯨꯗꯨꯅꯦ ꯊꯕꯛ ꯑꯝꯇ ꯐꯪꯗ꯭ꯔꯦꯕ
ꯐꯪꯗ꯭ꯔꯦ ꯑꯗꯩꯗꯤ ꯍꯥꯏ ꯋꯥꯅꯦ ꯄꯣꯠ ꯀꯧꯅꯥꯒꯤ ꯑꯣꯏꯔꯣ ꯀꯩꯔꯣ ꯍꯥꯟꯅ ꯑꯗꯨꯝ ꯈꯔ ꯇꯧꯅꯕꯗ ꯍꯧꯖꯤꯛꯇꯤ ꯁꯨꯁꯥꯏꯅ ꯂꯥꯟꯒꯤ ꯇꯧꯅꯈꯤꯕꯗ ꯄꯨꯂꯞ ꯃꯣꯏꯅ ꯌꯣꯟꯁꯤꯜꯂꯛꯑꯗ꯭ꯔꯥ ꯍꯧꯖꯤꯛ ꯄꯨꯂꯞ ꯇꯧꯃꯤꯅꯅꯦ ꯍꯥꯏꯗꯤ ꯃꯣꯏꯐꯧꯗ ꯁꯤꯠꯇ꯭ꯔꯦꯕ ꯑꯩꯈꯣꯏ ꯍꯥꯏꯅ ꯆꯨꯝꯅꯒꯤ ꯂꯩꯃꯤ ꯂ ꯍꯥꯏꯒ꯭ꯔ ꯃꯗꯩ ꯇꯧꯔꯛꯄ ꯃꯤꯗꯤꯗ ꯍꯥꯏꯗꯅ ꯃꯣꯏꯅ ꯌꯣꯟꯕ ꯄꯣꯠꯇꯣ ꯁꯤꯀꯠꯂꯛꯇ꯭ꯔꯕꯅꯦꯕ
ꯎꯝ
ꯑꯔ ꯐꯖꯔꯥꯖꯣ
ꯀꯥꯏꯗꯦ ꯐꯅꯦ ꯑꯃꯖꯔ ꯌꯣꯟꯅꯤꯡꯉꯥꯏ ꯃꯤꯅ ꯃꯔꯥꯡ ꯀꯥꯏ ꯂꯩꯇꯥꯔꯒꯗꯤ ꯀꯃꯥꯏꯅ ꯁꯤꯠꯅꯤ ꯑꯗꯨꯗꯨꯅ ꯍꯥꯏꯗꯤ ꯔꯤꯂꯤꯞ ꯀꯦꯟꯒꯤ ꯃꯤꯁꯤꯡꯁ ꯂꯣꯏꯅ ꯀꯧꯅꯥ ꯁꯥꯒꯠꯂꯛꯑꯦ ꯑꯗꯨꯗ ꯑꯗꯨꯅ ꯍꯥꯔꯗ ꯀꯧꯅꯥ ꯌꯣꯟꯖꯔ ꯂꯩꯔꯝꯃ ꯃꯤꯗꯣ ꯐꯣꯠꯁꯤꯠꯍꯜꯂꯦ ꯑꯗꯩ ꯃꯣꯏ ꯃꯣꯏꯒꯤꯅ ꯑꯃꯨꯛ ꯍꯥꯏꯗꯤ ꯔꯤꯂꯤꯐ ꯀꯦꯝꯗꯅꯦ ꯍꯥꯏꯔꯗꯤ ꯔꯤꯂꯤꯐ ꯀꯦꯝꯗꯅꯦꯅ ꯃꯤꯅꯁꯨ ꯍꯥꯏꯗꯤ ꯅꯨꯡꯁꯤꯕ ꯁꯅ ꯂꯧꯔꯦꯗꯅ ꯑꯗꯨꯅ ꯑꯃꯔꯝꯗ ꯗꯕꯨꯗꯤ ꯂꯧꯁꯅꯨꯀꯣ ꯃꯣꯏꯁꯨ ꯋꯥꯏꯌꯦꯦꯕꯀꯣ ꯌꯨꯝ ꯂꯩꯇꯕꯅ ꯋꯥꯏꯦꯕꯀꯣ ꯑꯗꯨꯕꯨ ꯑꯃꯔꯣꯝꯗꯗꯤ ꯀꯔꯕꯥꯔ ꯇꯧꯔꯤꯕ ꯃꯤꯗꯨꯅ ꯍꯥꯟꯅꯩ ꯀꯔꯕꯥꯔ ꯇꯧꯔꯝꯕ ꯃꯤꯗꯨꯅ ꯅꯨꯡꯉꯥꯏꯔ ꯂꯩꯕ ꯑꯣꯏꯗꯗꯤ ꯑꯇꯣꯞꯄ ꯐꯠꯥꯎꯁꯤ ꯁꯨ ꯀꯩꯁꯨ ꯀꯥꯏꯗꯕ ꯑꯗꯣ ꯃꯣꯏꯁꯨꯎꯛ ꯋꯥꯕ ꯑꯣꯏꯇꯥꯔꯒꯗꯤ ꯃꯣꯏꯁꯨꯎꯨꯛ ꯍꯟꯊꯩꯗꯅ
ꯑꯅꯦ ꯋꯥꯏꯑꯦ ꯑꯗꯩꯗꯤ ꯗꯨꯛ ꯀꯦꯟꯗꯜ ꯍꯥꯏꯔꯦ ꯃꯣꯏ ꯄꯨꯂꯞ ꯁꯥꯔꯦꯗꯅꯦ ꯁꯤꯗ ꯈꯔ ꯈꯔ ꯁꯥꯔꯝꯕ ꯉꯩꯁꯨ ꯑꯝꯇ ꯃꯣꯏꯗꯒꯤ ꯃꯣꯏꯗꯒꯤ ꯄꯨꯂꯞ ꯄꯨꯂꯞ ꯂꯧꯍꯧꯔꯕꯃꯤꯅ ꯁ꯭ꯋꯥꯏꯗ ꯃꯇꯦꯛ ꯃꯇꯦꯛ ꯈꯔ ꯂꯩ ꯀꯥꯏꯔꯒ ꯌꯣꯟꯖꯔꯤꯕ ꯃꯤ ꯖꯨꯁꯤ ꯊꯦꯕ
ꯍꯠꯇꯦ
ꯅꯦ ꯑ ꯄꯨꯂꯞ ꯄꯨꯜꯂꯞ ꯑꯗꯨꯝ ꯗ꯭ꯌꯎ ꯆꯠꯃꯤꯟꯅꯕ ꯃꯣꯏꯒꯤ ꯑꯣꯏꯔꯣ ꯁꯤꯒꯤ ꯑꯣꯏꯔꯣ ꯄꯨꯂꯞ ꯑꯗꯨꯅ ꯄꯩꯁꯥ ꯕꯤꯖꯤꯅꯦꯁꯀꯤꯗꯤ ꯄꯩꯁꯥ ꯇꯥꯔꯦꯉꯥꯏ ꯁꯨꯡꯉꯩ ꯂꯩꯇꯦ ꯁꯤꯁ ꯐꯔꯦ
ꯑꯗꯨꯅꯦ ꯑꯗꯨꯅ ꯑꯩꯈꯣꯏ ꯑꯩꯈꯣꯏ ꯁꯔꯀꯥꯔꯅ ꯁꯤꯟꯕꯤꯔꯒ ꯃꯄꯥꯟ ꯂꯝꯗ ꯊꯥꯗꯣꯛꯈꯤꯅꯕ ꯇꯧꯕꯤꯕꯣꯏꯗꯤ ꯐꯕ ꯑꯗꯨꯗꯤ ꯅꯠꯇꯦ ꯕꯤꯖꯤꯅꯦꯁ ꯑꯩꯈꯣꯏ ꯃꯁꯦꯟ ꯄꯥꯛꯊꯪꯗ ꯇꯧꯁꯤꯟꯅꯔꯦ ꯅꯪꯁꯨ ꯀꯦꯟꯊ ꯁꯥꯔꯦꯁꯨ ꯀꯦꯟꯇꯜ ꯁꯥꯔꯦ ꯂꯣꯏꯅꯃꯛ ꯀꯦꯟꯇꯜ ꯁꯥꯔꯦ ꯑꯗꯨꯗꯤ ꯀꯅꯥ ꯂꯩꯇꯣ ꯑꯩꯈꯣꯏ ꯁꯥꯕ ꯃꯁꯤꯡ ꯉꯥꯛꯇ ꯑꯣꯏꯔꯕꯝꯅꯤꯅ
ꯑꯗꯨꯅꯦ ꯑꯗꯩꯗꯤ ꯈꯔ ꯑꯦ ꯊꯥꯗꯣꯛꯄ ꯑꯗꯩꯗꯤ ꯍꯥꯏꯍ ꯋꯥ ꯃꯤꯅꯁꯨ ꯁꯨꯝ ꯂꯩꯗꯅ ꯅꯨꯄꯥ ꯉꯅ ꯆꯠꯈꯤꯕꯅꯣ ꯈ꯭ꯔꯕꯩ ꯅꯨꯄꯤꯉꯅ ꯆꯠꯄ꯭ꯔꯣ ꯄꯥꯈꯠꯅꯩꯁꯦ ꯃꯔꯛ ꯑꯃ ꯑꯣꯔꯒꯥꯟ ꯀꯟꯅ ꯇꯧꯅꯔꯝꯗ꯭ꯔꯥ ꯑꯗꯨꯒꯨꯝꯕꯗꯅꯦꯕ ꯑꯣꯍꯦ
ꯑꯗꯨꯗꯨꯅ ꯑ ꯈꯪꯗꯦ ꯎꯝ ꯒꯥꯔꯤ ꯗ꯭ꯔꯥꯏꯚꯔ ꯑꯣꯏꯕ ꯗꯨꯀꯥꯟꯗꯨꯅꯦ ꯑꯩꯈꯣꯏ ꯁꯥꯏꯁꯦ ꯗꯨꯀꯥꯟꯗꯨ ꯂꯩꯂꯛ ꯀꯝꯗ ꯂꯥꯛꯀ ꯃꯌꯥꯝ ꯑꯃ ꯗꯨꯀꯥꯟ ꯐꯝꯃꯗꯅꯦ ꯂꯩꯕꯤꯅꯤꯡꯉꯥꯏ ꯃꯤ ꯃꯁꯤꯡꯗꯩꯗꯤ ꯗꯨꯀꯥꯟ ꯃꯁꯤꯡꯅ ꯍꯦꯟꯅ
ꯑꯦ ꯍꯧꯖꯤꯛ ꯒꯥꯔꯤ ꯆꯪꯗ꯭ꯔꯗꯥꯏꯅꯦ ꯍꯧꯖꯤꯛ ꯄꯣꯠ ꯏꯟꯆꯤ ꯅꯨꯡꯉꯥꯏꯅ ꯐꯪ ꯑꯥꯂꯨꯐꯧꯗ ꯂꯨꯄꯥ ꯀꯨꯟꯊ꯭ꯔꯥ ꯌꯧꯈ꯭ꯔꯦ
ꯍꯥꯟꯅ ꯀꯌꯥ ꯄꯔꯝ ꯂ
ꯍꯥꯟꯅ ꯑꯂꯨ ꯍꯣꯡꯉꯝꯕꯅꯦ ꯑꯥꯂꯨ ꯇꯔꯥꯗꯒ ꯊꯥꯗꯣꯛꯑꯝꯕꯅꯦ ꯑꯗꯩꯗꯤ ꯑꯗꯨꯝ ꯌꯥꯝꯕꯗ ꯂꯨꯄꯥ ꯀꯨꯟ ꯑꯗꯩꯗꯤ ꯀꯨꯟ ꯃꯉꯥ ꯁꯨꯃꯥꯏꯅ ꯂꯩꯔꯝꯕꯗꯣ ꯍꯧꯖꯤꯛ ꯌꯦꯔꯨꯝꯐꯧꯗꯨꯅꯦ ꯐꯪꯖꯜꯂꯛꯇ꯭ꯔꯦ ꯍꯥꯏꯗꯤ ꯍꯧꯖꯤꯛ ꯄꯣꯠ ꯑꯣꯟꯂꯥꯏꯟꯗꯨꯔꯒ ꯄꯣ ꯆꯤꯅꯤꯡꯉꯥꯏ ꯂꯩꯇ꯭ꯔꯦꯗꯅ ꯂꯣꯏꯅ ꯌꯥꯗ꯭ꯔꯦꯗꯅ ꯑꯗꯣ ꯍꯧꯖꯤꯛ ꯒꯥꯔꯤꯁꯤꯁꯨ ꯃꯣꯏ ꯄꯣꯠ ꯀꯩꯀꯥ ꯇꯧꯕꯒꯤꯗꯣ ꯑꯝꯇ ꯌꯥꯗ꯭ꯔꯃꯤꯅꯅꯦ ꯏꯔꯥꯡ ꯀꯩꯀꯥ ꯑꯗꯨꯝ ꯀꯩꯅꯣꯒꯤ ꯐꯥꯎꯕꯝ ꯀꯩꯀꯥ ꯂꯣꯏꯅ ꯏꯔꯥꯡ ꯂꯩꯁꯜꯂꯝꯃꯤꯅ ꯑꯗꯣ ꯑꯝꯇ ꯂꯥꯛꯇ꯭ꯔꯅꯁꯨ ꯌꯦꯔꯨꯝ ꯖꯨ ꯑꯗꯩꯗꯤ ꯂꯣꯏꯅ ꯄꯣꯠ ꯂꯣꯏ ꯍꯇꯥꯡ ꯈꯜꯂꯦ ꯍꯧꯖꯤꯛ ꯊꯨꯝꯁꯨꯅꯦ ꯊꯨꯝ ꯕꯣꯔꯥꯗꯣ ꯄꯦꯀꯦꯠꯇꯨꯗ ꯉꯍꯥꯎꯋꯥꯏ ꯂꯨꯄꯥ ꯂꯤꯁꯤꯡ ꯑꯃꯒ ꯂꯤꯁꯤꯡ ꯑꯃꯔꯛ ꯀꯌꯥꯅꯣ ꯄꯤꯔꯝꯕꯗꯣ ꯍꯧꯖꯤꯛꯇ ꯑꯃꯨꯛ ꯂꯨꯄꯥ ꯀꯩꯅꯣ ꯍꯦꯟꯒꯠꯈ꯭ꯔꯦꯕ ꯆꯥꯝꯃꯨꯛꯀꯤ ꯃꯌꯥ ꯁꯨꯃꯥꯏꯅ ꯇꯥꯡꯈꯠꯈ꯭ꯔꯦꯕ ꯑꯗꯨ ꯂꯤ ꯊꯨꯝꯕꯝꯗ ꯂꯨꯄꯥ ꯆꯥꯝꯃ ꯍ ꯂꯣ ꯄꯥꯏꯁꯦ ꯐꯦꯔꯝ ꯍꯡꯒꯂꯣ ꯑꯗꯨꯗꯣ ꯕꯒ ꯇꯨꯝꯗ ꯑꯗꯩꯗꯤ ꯑꯁ ꯈꯪꯗ ꯎ ꯆꯦꯡ ꯅꯨꯡ ꯀꯩꯀꯥꯕꯨꯗꯤ ꯁꯤꯗꯅ ꯑꯃꯨꯛ ꯆꯦꯡ ꯅꯨꯡ ꯀꯩꯀꯥꯁꯦ ꯁꯤꯠ ꯁꯤꯠ ꯐꯠꯇꯕ ꯁꯤꯠꯄ ꯋꯥꯠꯄꯗꯣ ꯑꯣꯏꯕ
ꯍꯥꯟꯅꯅꯦꯒꯤꯗꯣ ꯑꯥ ꯑꯗ ꯀꯦꯡꯒꯤꯗꯣ ꯑꯗꯨꯁꯨꯅꯦ ꯎꯝ ꯆꯦꯡꯒꯣ ꯐꯠꯇꯕ ꯍꯥꯏꯗꯤ ꯔꯁꯟ ꯑꯗ ꯈ꯭ꯔꯥꯡ ꯈꯥꯡ ꯂꯥꯎꯕꯗꯤ ꯌꯦꯦꯜꯂꯝꯕꯅꯤꯅ ꯁ꯭ꯋꯥꯏꯗ ꯆꯦꯡ ꯑꯊꯣꯠꯄ ꯌꯣꯟꯕꯅꯦ ꯁꯤꯠꯂꯝꯃꯦꯕ ꯍꯧꯖꯤꯛ ꯂꯥꯎꯕꯅꯦ ꯀꯦꯝꯒꯤꯇꯅꯦ ꯀꯩꯅꯣ ꯇꯧꯈ꯭ꯔꯦꯕ ꯔꯁꯥ ꯅ ꯇꯥꯔꯒ ꯑꯊꯣꯠꯄ ꯔꯁꯟꯗꯣ ꯌꯥꯟꯈꯤꯕꯗꯩꯅꯤꯅꯦ ꯌꯦꯜꯂꯛꯄꯗꯒꯤꯅꯤꯅꯦ ꯌꯦꯡꯉꯨ ꯑꯝꯇꯠꯇ ꯅ ꯑꯗꯨ ꯆꯦꯡꯒ ꯇꯥꯏꯕ ꯉꯝꯅꯗ꯭ꯔꯦꯕ
ꯎꯗ ꯑꯗꯨꯅꯦ ꯋꯥꯅꯔꯦꯕ ꯑꯗꯨꯗꯩꯗꯤ ꯉꯍꯥꯎꯋꯥꯗꯤ ꯍꯥꯞꯕ ꯍꯥꯏꯅꯦ ꯆꯤꯡꯉꯦꯅ ꯆ ꯑꯗꯩ ꯎ ꯀꯩꯅꯣ ꯆꯥꯡ ꯑꯗꯨ ꯑꯗꯥ ꯈꯥꯏ ꯇꯣꯛꯈꯥꯏ ꯆꯠꯅꯔꯝꯃꯒ ꯄꯩꯁꯥꯗ ꯑ ꯉꯍ ꯏꯔꯥꯡꯗꯧꯗ꯭ꯔꯤꯀꯥꯟꯗꯗꯤ ꯊꯋꯥꯥꯏ ꯋꯥꯅꯦ ꯑꯣꯛ ꯅꯨꯡꯗ ꯑꯣꯏꯔꯣ ꯀꯩꯒꯤ ꯑꯣꯏꯔꯣ ꯂꯣꯏ ꯁꯤꯠꯅꯔꯝꯗ꯭ꯔꯥ ꯀꯂꯦꯗꯤ ꯑꯅꯝꯕꯅ ꯆꯦꯡ ꯅꯨꯡ ꯂꯧꯅꯩꯁꯦ ꯀꯩꯅꯣ ꯀꯥꯡꯕꯨꯅꯦꯕ ꯇ꯭ꯔꯥꯏꯕ ꯀꯥꯡꯕꯨꯒꯤꯅ ꯂꯧꯋꯤꯗꯅ ꯃꯣꯏꯒꯤꯗꯤ ꯄꯨꯂꯞ ꯄꯨꯜꯂꯞ ꯍꯣꯡ ꯀꯠꯂꯤꯅꯤꯅ ꯑꯗꯣ ꯍꯧꯖꯤꯛ ꯃꯣꯏꯁꯨ ꯍꯥꯥꯕꯅꯦ ꯉꯝꯅ ꯉꯝꯅꯕ ꯇꯧꯕꯗ ꯌꯥꯅꯔ ꯑꯗꯨꯝ ꯆꯥꯅꯔꯦ ꯑꯩꯈꯣꯏ ꯁꯤꯗꯁꯨ ꯃꯉꯥꯏ ꯑꯝꯇ ꯁꯤꯠꯇꯦꯕ ꯑꯗꯨꯗ ꯆꯦꯡ ꯆꯦꯡꯗꯗꯤ ꯁꯤꯖꯤꯟꯅꯗꯕ ꯑꯗꯣ ꯍꯧꯖꯤꯛ ꯑꯃꯨꯛ ꯐꯧ ꯂꯣꯛꯅꯔꯛꯇꯣꯔꯦ ꯍꯥꯟꯅꯒꯤ ꯑꯔꯤꯕ ꯆꯦꯡꯁꯤ ꯂꯣꯏꯁꯜꯂꯦ ꯐꯧ ꯑꯃꯨꯛ ꯇꯥꯏꯊꯣꯛꯅꯤꯡꯕ ꯄꯩꯁꯥ ꯁꯤꯅꯤꯡꯕꯗꯤ ꯂꯩꯇ꯭ꯔꯦꯗꯅ ꯍꯥꯟꯅꯒꯤꯗꯤ ꯂꯣꯏ ꯂꯩꯅꯔꯦ ꯇꯧꯔꯤꯁꯦ ꯂꯣꯏ ꯋꯥꯅꯔꯦꯗ ꯑꯗꯩꯗꯤ ꯁꯤꯗꯗꯤ ꯏꯍ ꯋꯥꯅꯦ ꯁꯤꯗ ꯑꯃꯨꯛ ꯄꯩꯁꯥꯗꯣ ꯂꯩꯅꯗ꯭ꯔꯕꯅꯤꯅ ꯈꯔ ꯃꯌꯥꯏ ꯑꯣꯏꯅ ꯂꯩꯕ ꯃꯤꯗꯗꯤ ꯀꯩꯅꯣꯝ ꯇꯝꯅꯤꯡꯉꯦ ꯀꯩꯅꯣꯝꯇ ꯍꯥꯏꯅꯤꯡꯉꯦ ꯍꯥꯏꯔꯒꯁꯨ ꯄꯩꯁꯥꯥꯁꯦ ꯁꯤ ꯁꯤꯖꯤꯟꯅꯅꯤꯉꯥꯏ ꯄꯩꯁꯥꯁꯦ ꯀꯩꯅꯣꯒꯤ ꯁꯤꯗꯗꯤ ꯊꯕꯛꯁꯨ ꯑꯗꯨ ꯑꯗꯨꯃꯥꯏꯅ ꯀꯧꯗ꯭ꯔꯃꯤꯅ ꯑꯗꯩ ꯃꯄꯥꯟ ꯆꯠꯂꯒꯁꯨ ꯍꯥꯏꯔꯅꯤꯅꯦ ꯊꯕꯛꯁꯦ ꯍꯧꯖꯤꯛ ꯑꯩꯈꯣꯏ
ꯍ ꯍꯣ ꯍ ꯋꯥꯔꯤꯅꯤ ꯅꯗꯤ ꯀꯣꯜ ꯄꯠꯇ ꯑꯣꯏ ꯆꯠ ꯑꯗꯨꯅꯦ ꯏꯕꯦꯝꯃ ꯂꯣꯏ ꯋꯥꯅꯔꯦ ꯈꯖꯤꯛ ꯈꯅꯥ ꯀꯥꯟꯅꯗꯦ ꯌꯥꯝ ꯋꯥꯅꯔꯦ ꯑꯩꯈꯣꯏ ꯁ꯭ꯋꯥꯏꯗꯁꯨ
ꯑꯥ ꯐꯩꯅꯣ ꯂꯧ ꯂꯤꯡꯉꯒꯗꯁꯨ ꯆꯥꯟꯅꯔꯝꯕꯁꯤꯡꯁ ꯆꯤꯡꯈꯣꯡ ꯆ ꯆꯪꯉꯝꯅꯗ꯭ꯔꯅꯤꯅ ꯂꯧ ꯑꯥ ꯃꯅꯨꯡꯒꯤ ꯂꯧꯁꯤꯡꯗꯨꯗꯤ ꯑꯝꯇ ꯎꯕ ꯌꯥꯗ꯭ꯔꯕꯅꯦꯉ
ꯑ ꯃꯦ ꯌꯥꯔꯦ
ꯀꯃꯥꯏꯅ ꯑꯁꯤꯒꯤ ꯃꯌꯥꯝꯁꯦ ꯂꯣꯏꯅ ꯁꯣꯜꯕ ꯇꯧꯔꯀꯥꯟꯗ ꯅꯅꯥ ꯇꯥꯅ ꯍꯤꯡꯕꯗꯨꯗꯗꯤ ꯏꯆꯥ ꯏꯁꯨꯒ ꯌꯥꯎꯗꯣꯏ ꯃꯥꯜꯂꯦ ꯍꯣꯏ
ꯈꯪꯗ꯭ꯔꯦꯗꯕꯨ ꯏꯦꯝꯃꯣ ꯌꯥꯝ ꯋꯥꯅꯔꯦ
ꯀꯣꯏꯕꯒꯁꯨ ꯑꯝꯛꯇꯪ ꯆꯠꯀꯦ ꯅꯩꯒꯦ ꯈꯟꯕꯅꯤ ꯑꯣꯔ ꯄ꯭ꯔꯥꯏꯝ ꯏꯔꯥ ꯂꯩꯊꯣꯛꯈꯅ
ꯑꯣꯏꯕ ꯆꯠꯀꯦꯁꯨ ꯅꯨꯡꯉꯥꯏꯕ ꯃꯐꯝ ꯑꯣꯏ ꯇꯧꯗ꯭ꯔꯕꯃꯤꯅ ꯍꯧꯖꯤꯛꯇꯤ ꯏꯪꯅꯤꯡꯂ ꯃꯐꯝꯗꯤ ꯑꯃ ꯑꯝꯇ ꯂꯩꯇ꯭ꯔꯦ
ꯅꯪ ꯇꯧꯔꯛꯒ ꯅꯠꯇ꯭ꯔꯦ ꯁꯤꯁꯦ ꯀꯣ